ꯑꯣ
ꯍꯜꯂꯣ ꯅꯨꯡꯉꯥꯏꯔꯤꯕꯣ
ꯅꯨꯡꯉꯥꯏꯔꯤꯌꯦ
ꯑꯥ ꯀꯝꯗꯧꯔꯤ ꯍꯟꯗꯛꯀꯥꯟꯗꯤ
ꯀꯩꯁꯨꯛ ꯇꯧꯗꯤꯌꯦ ꯁꯨꯝ ꯂꯩ
ꯑꯣ
ꯇꯥꯕꯔꯣ ꯆꯨ ꯆꯨꯗꯤꯌꯦ
ꯑꯣ ꯑꯣ ꯈꯣꯏꯗꯤ ꯅꯣꯡ ꯆꯨꯗꯥꯅ ꯂꯣꯏꯔꯦ
ꯑꯣ ꯍꯥꯥ
ꯊꯕꯛ ꯆꯤꯟꯕ꯭ꯔꯣ ꯍꯧꯖꯤꯛꯄꯨ
ꯆꯧ ꯆꯤꯟꯗꯤ ꯑꯦ
ꯑꯣ ꯊꯕꯛ ꯆꯤꯜꯂꯤꯕ꯭ꯔꯥ ꯍꯥꯏꯔꯤꯕ
ꯑꯣ ꯆꯤꯟꯗꯦ ꯑꯥ ꯌꯥꯏ ꯌꯥꯏ ꯋꯥꯔꯤ ꯁꯅꯥꯕ ꯗꯨꯝ ꯌꯥꯏ
ꯍꯣꯏ ꯍꯣꯏ ꯐꯔꯦꯅꯦ ꯀꯔꯤ ꯀꯔꯤ ꯍꯣꯠꯅꯔꯤ ꯍꯟꯗꯛꯀꯥꯟꯁꯤꯕꯨ ꯍꯜꯂꯣ
ꯅꯈꯣꯟ ꯇꯥꯗ꯭ꯔꯦ ꯍꯜꯂꯣ ꯇꯥꯕ꯭ꯔꯥ ꯍꯜꯂꯣ ꯍꯥꯜꯂꯣ